ꯇꯥꯕ꯭ꯔꯣ ꯇꯥꯢ ꯇꯥꯢ
ꯁꯦꯡꯗꯕ꯭ꯔꯥ ꯁꯦꯡꯉꯕꯣ
ꯁꯦꯡꯉꯦ ꯁꯦꯡꯉꯦ
ꯎꯝ ꯅꯪ ꯇꯨꯏꯁꯟ ꯇꯧꯔꯝꯕꯗꯣ ꯑꯃꯨꯛ ꯍꯧꯑꯣꯅꯦ
ꯑꯩꯅ ꯅꯪꯃꯣꯡꯁꯥꯏ ꯀꯔꯤ ꯍꯥꯏꯔꯝꯕ꯭ꯔꯣ
ꯑꯩ ꯅꯨꯄꯥ ꯑꯇꯣꯞꯄ ꯀꯣꯏꯔꯒ
ꯑꯣ ꯅꯪ ꯅꯨꯄꯥ ꯑꯃ ꯀꯣꯏꯔ ꯀꯣꯏꯔꯒ ꯂꯩꯔꯒ ꯑꯇꯣꯞꯄ ꯑꯃꯋꯥꯏ ꯁꯥꯔꯕ꯭ꯔꯥ ꯍꯥꯡꯕꯅꯤꯗ
ꯎꯝ ꯑꯇꯣꯞꯄ ꯋꯥꯔꯤ ꯁꯥꯟꯅꯕ ꯍꯥꯏꯁꯦ ꯐ꯭ꯔꯦꯟꯒ ꯁꯨꯔꯣ
ꯍꯥ
ꯍꯥꯏꯗꯤ ꯐ꯭ꯔꯦꯟꯒ꯭ꯔꯕ ꯅꯨꯄꯥ ꯑꯇꯣꯞꯄ ꯍꯥꯏꯕꯁꯦ ꯐ꯭ꯔꯦꯟꯕ
ꯐ꯭ꯔꯦꯟ ꯍꯥꯏꯕꯁꯦ ꯐ꯭ꯔꯦꯟ ꯐ꯭ꯔꯦꯟꯕꯨꯗꯤ ꯑꯗꯨꯗꯤ ꯄꯥꯕ ꯌꯥꯗꯦꯗꯅ ꯅꯨꯄꯥ ꯑꯦꯛꯖꯥꯝꯄꯜ ꯅꯪꯅ ꯅꯨꯄꯥ ꯑꯃ ꯀꯣꯏ ꯂꯩꯌꯦ ꯍꯥꯏꯁꯦꯕ ꯀꯣ
ꯃꯥꯁꯤ ꯅ ꯅꯕꯥꯅꯤꯁꯦ ꯀꯣꯏꯔ ꯂꯩꯕ ꯀꯣꯏꯔꯦ ꯀꯣꯏ ꯂꯩꯕ ꯗꯨꯀꯥꯟꯗ ꯅꯨꯄꯥ ꯑꯇꯣꯞꯄꯅ ꯅꯪꯕꯨ ꯄꯥꯝꯃꯛ ꯑꯄꯥ ꯅꯠꯇ꯭ꯔꯒ ꯆꯥꯛꯉꯛꯄ ꯍꯥꯏꯇꯥꯔꯦ ꯅꯪꯕꯨ ꯂꯥꯏꯛ ꯇꯧꯕꯗꯣ ꯃꯗꯨꯗꯒꯤ ꯃꯥꯅ ꯅꯪꯕꯨ ꯄꯥꯝꯃꯦ ꯆꯥꯛꯑꯦ ꯀꯥꯏꯅ ꯈꯪꯉꯒ ꯅꯪꯅ ꯃꯥꯕꯨꯁꯨ ꯋꯥꯔꯤ ꯁꯥꯕ ꯍꯥꯏꯇꯥꯔꯦ ꯑꯗꯨꯃꯥꯏꯅ ꯁꯥꯕ꯭ꯔꯕ
ꯑꯗꯣ ꯑꯩꯅ ꯑꯩ ꯑꯗꯨꯒꯕꯨꯗꯤ ꯌꯥꯝ ꯀꯩꯅꯣ ꯇꯧꯗꯦꯗ ꯌꯥꯝ ꯑꯣꯟꯖꯤꯟꯅꯕꯗꯤ ꯑꯣꯏꯗꯦꯗ ꯑꯣꯟꯖꯤꯟꯅꯕ ꯍꯥꯏꯕꯗꯤ ꯍꯥꯏꯗꯤ ꯃꯣꯏꯅ ꯁꯨꯃꯥꯏꯅ ꯍꯥꯏꯔꯒꯁꯨ ꯑꯗꯨꯝ ꯈꯨꯗꯛꯇ ꯑꯣꯏꯔ ꯑꯗꯨꯝ ꯍꯥꯏꯗꯤ ꯑꯩ ꯑꯗꯨꯝ ꯂꯩꯌꯦ ꯍꯥꯏꯕꯗꯣ
ꯑꯥ
ꯑꯩ ꯅꯨꯡꯁꯤꯅꯕ ꯂꯩ ꯑꯗꯨꯝ ꯍꯥꯏꯌꯦꯗ ꯍꯥꯏꯗꯤ ꯑꯅꯤ ꯀꯣꯏꯔꯒ ꯃꯥꯁꯨ ꯋꯥꯒꯅꯤꯅ ꯋꯥꯔꯣꯏꯗ꯭ꯔꯣ
ꯋꯥꯅꯤ ꯋꯥꯅꯤ ꯑꯩꯕꯨꯗꯤ ꯋꯥꯔꯣꯏ ꯀꯣꯏꯕꯤꯌꯣ ꯀꯣꯏꯕꯤꯌꯣ ꯑꯩꯕꯨꯗꯤ ꯋꯥꯔꯣꯏ
ꯑꯩ ꯅꯨꯄꯥ ꯀꯣꯏꯕ꯭ꯔꯣ
ꯑꯩ ꯅꯨꯄꯥ ꯏꯕꯥꯅꯤ ꯀꯣꯏꯔꯁꯤꯅ ꯑꯗꯨꯒ ꯑꯇꯣꯞꯄ ꯃꯥꯁꯨ ꯀꯣꯏꯕ
ꯑꯩ ꯑꯩ ꯀꯅꯥ ꯀꯣꯏꯒꯦꯔꯣ ꯑꯩ ꯃꯇꯝ ꯕꯧ ꯂꯩꯇꯦ ꯅꯨꯄꯥ ꯑꯈꯣꯏꯅꯤꯡ ꯏꯁꯥꯒꯤ ꯇꯥꯏꯝꯐꯥꯎ ꯄꯤꯕ ꯉꯝꯗꯦ ꯑꯗꯨꯒ
ꯑꯗꯨ ꯑꯗꯨꯗꯤ ꯀꯣꯏꯔꯣꯏ ꯏꯕꯅꯤ
ꯏꯁ ꯋꯥꯊꯤ ꯌꯥꯝ ꯇꯧꯏꯅꯦ
ꯀꯣꯏꯔꯣꯏꯗ꯭ꯔꯣ
ꯏꯃꯥꯗꯤ ꯀꯣꯏꯔꯗ꯭ꯔꯣ ꯀꯣꯏꯅꯤꯡꯕ꯭ꯔꯣ
ꯀꯣꯏꯅꯤꯡꯗꯗꯤ ꯑꯩ ꯑꯦꯄꯜ ꯐꯥꯔꯝꯗ ꯆꯠꯀꯅ ꯂꯩꯔꯒꯅ ꯀꯣꯏꯅꯤꯡ
ꯑꯇꯣꯞꯄ ꯐꯥꯝꯗꯕꯨ ꯀꯩꯅꯣ ꯀꯣꯏꯗ꯭ꯔꯁꯨ ꯆꯠꯄ ꯌꯥꯏꯅ
ꯑꯗꯨ
ꯁꯛ ꯈꯪꯅꯕ ꯑꯣꯏꯅ ꯑꯈꯣꯏ ꯃꯌꯥꯝ ꯑꯃ ꯆꯠꯄ ꯌꯥꯏ
ꯃꯌꯥꯝ
ꯃꯌꯥꯝ
ꯀꯅꯥ ꯀꯅꯥꯒ
ꯑꯁꯤꯗ ꯈꯪꯅꯕꯁꯤꯡ ꯂꯣꯏꯅ
ꯏꯁ
ꯏꯁ
ꯏꯁ ꯂꯣꯏꯔ ꯌꯥꯏ ꯌꯥꯏ ꯅꯣꯏ ꯆꯠꯂꯣ ꯑꯩ ꯂꯩꯍꯧꯔꯒꯦ ꯄꯩꯁꯥ ꯄꯥꯝꯃꯨꯏꯌꯦ
ꯑꯆꯥ ꯆꯥꯆꯥ ꯑꯁꯤꯁꯨ ꯊꯕꯛꯅꯦ ꯄꯩꯁꯥ ꯄꯥꯝꯃꯨꯏꯌꯦ ꯍꯥꯏꯕ
ꯅꯣꯏ ꯄꯥꯔꯇꯤ ꯇꯧꯒꯦꯔ ꯀꯔꯤ ꯄꯨꯟꯒꯦꯔ ꯑꯗꯨꯝ ꯄꯨꯜꯂꯒ ꯇꯧꯔꯣ ꯑꯗꯨꯗꯤ ꯑꯩ ꯑꯗꯨꯝ ꯁꯤꯗꯒꯤ ꯂꯩꯔꯒ ꯌꯦꯡꯉꯒꯦ
ꯎꯝ ꯌꯦꯡꯅꯤ ꯅꯪ
ꯑꯠꯁꯥ ꯅꯪ ꯅꯪꯖꯦ ꯀꯔꯤ ꯍꯥꯏꯁꯤꯔ ꯈꯪꯗꯦꯅꯦ ꯀꯩꯅꯣꯃꯗꯤ ꯂꯩꯌꯦꯅꯦ ꯅꯪꯉꯣꯟꯗ
ꯀꯩ ꯂꯩꯕ꯭ꯔꯥ
ꯀꯔꯤꯑꯕ ꯅꯪꯅ ꯑꯃ ꯋꯥꯔꯤ ꯁꯥꯕ ꯀꯥꯟꯗ ꯑꯗꯨꯝ ꯋꯥꯔꯤꯗꯤ ꯑꯗꯨꯝ ꯑꯩꯅ ꯀ ꯍꯥꯡꯉꯅꯤ ꯅꯪ ꯑꯟꯁꯔ ꯔꯤꯄ꯭ꯂꯥꯏꯗꯨ ꯑꯗꯨꯝ ꯂꯥꯛꯑꯦꯕꯗ ꯑꯗꯨ ꯑꯣꯏꯁꯨ ꯔꯤꯄ꯭ꯂꯥꯏꯗꯨ ꯗꯥꯏꯔꯦꯛ ꯄꯣꯏꯟꯗ ꯂꯥꯛꯇꯕ ꯑꯃ ꯌꯥꯎꯋꯦꯕ ꯄꯣꯏꯟꯗ ꯂꯥꯛꯇꯕ ꯍꯥꯏꯕꯁꯦ ꯐꯠꯇꯕ ꯅꯠꯇꯦꯀꯣ ꯑꯗꯨꯝ ꯅꯪꯅ ꯍꯥꯏꯅꯤꯡꯗꯕꯁꯤꯡꯗꯣ ꯅꯪꯅ ꯍꯥꯏꯗꯣꯛꯇꯕꯗꯣ
ꯍꯥꯏꯌꯦꯅ ꯑꯩꯗꯤ
ꯍꯥꯏꯗꯦꯗ ꯀꯥꯏꯗꯤ
ꯑꯩꯅ ꯗꯥꯏꯔꯦꯛ ꯄꯣꯏꯟꯗ ꯂꯥꯛꯇ꯭ꯔꯁꯨ ꯑꯗꯨꯝ ꯍꯥꯏꯕꯗꯨꯗꯤ ꯀꯣꯏꯔꯒ
ꯁꯤꯡꯗꯣ ꯑꯩꯅ ꯅꯪꯕꯨ ꯄ꯭ꯔꯦꯁꯔ ꯄꯤꯔꯒ ꯀꯣꯏꯁꯟ ꯑꯃꯨꯛꯈꯛ ꯇꯧꯋꯦ ꯅꯪꯁꯦ ꯁꯥꯎꯔꯛꯇꯦꯅꯦ
ꯑꯩꯅ ꯁꯥꯎꯋꯦ ꯅꯪ ꯑꯗꯨꯃꯥꯏ ꯈꯟꯕ꯭ꯔꯣ
ꯍꯥꯥ
ꯑꯩꯗꯤ ꯁꯥꯎꯇꯦ
ꯑꯩ ꯁꯥꯎꯔꯛꯀꯅꯤꯀꯣ ꯅꯪꯒꯤꯗꯨ ꯌꯥꯅꯤ ꯑꯁ ꯑꯗꯨꯝ ꯍꯥꯏꯔꯛꯀꯅꯨ ꯀꯥꯏꯅ
ꯅꯪꯅꯦ ꯑꯗꯨꯒꯨꯝꯕ ꯍꯪꯉꯤꯅ ꯑꯣꯏꯗ ꯄꯥꯗꯕ ꯉꯥꯛꯇ ꯍꯪꯉꯒ ꯏꯁ
ꯑꯁ ꯑꯣꯏꯗꯕ ꯄꯥꯗꯕꯗꯤ ꯅꯠꯇꯦ ꯏꯆꯝ ꯆꯝꯅ ꯍꯥꯡꯕꯗ ꯅꯪꯅ ꯈꯨꯝꯕ ꯉꯝꯗ ꯅꯔꯒ ꯑꯩꯕꯨ ꯑꯣꯏꯗꯕ ꯄꯥꯗꯕꯗ ꯇꯥꯁꯤꯟꯈ꯭ꯔꯦꯅꯦ ꯍꯥꯏꯗꯦ
ꯍꯪ ꯍꯥꯟꯅꯁꯨ ꯍꯥꯏꯇꯦꯅꯦ
ꯍꯥꯏꯗꯤ ꯑꯗꯨꯝ
ꯍꯥꯏꯕꯅꯤ ꯍꯥꯏꯕꯅꯤ ꯍꯥꯏꯕꯅꯤ ꯑꯩ ꯑꯩ ꯁꯥꯎꯋꯤ ꯅꯪ ꯀꯃꯥꯏꯅ ꯈꯪꯕ꯭ꯔꯣ ꯑꯩ ꯁꯥꯎꯋꯤ ꯅꯪ ꯀꯃꯥꯏ ꯈꯪꯕ꯭ꯔꯣ
ꯈꯪꯗ꯭ꯔꯗꯤ
ꯎꯝ ꯌꯥꯝ ꯈꯪꯪꯕꯅꯤꯅ
ꯑꯁ ꯈꯪꯗ꯭ꯔꯗꯤ ꯑꯗꯨ ꯁꯤ ꯊꯥꯔꯔꯣꯏꯒꯦ ꯍꯧꯖꯤꯛ
ꯁ꯭ꯀꯨꯜ ꯑꯃꯨꯛꯀ
ꯆꯣꯡ ꯍꯥꯡꯉꯦꯅ ꯍꯔꯥꯎꯗꯅ
ꯑꯗꯨ ꯀꯔꯤ ꯍꯪꯒꯦ ꯍꯥꯏꯕ꯭ꯔꯥ ꯍꯝ ꯌꯦꯡꯁꯦ ꯀꯔꯤ ꯍꯪꯕ꯭ꯔ
ꯃꯠꯇꯤꯟ ꯅꯪꯕꯨ ꯂꯣꯏꯅ ꯍꯥꯏ ꯍꯥꯏꯔꯒ ꯌꯦꯡꯁꯤ ꯀꯔꯤ ꯍꯥꯡꯕ꯭ꯔꯥ ꯀꯥꯏꯅ ꯍꯥꯏꯕ ꯍꯧꯔꯦ ꯌꯦꯡꯉꯣꯇꯣ
ꯑꯗꯨ ꯀꯔꯤ ꯀꯔꯤ ꯍꯪꯒꯦꯔꯥ ꯍꯥꯏꯕꯅꯤꯅꯦ
ꯑꯗꯨ ꯍꯥꯡꯅꯕ ꯀꯣꯏꯁꯟꯗꯣ ꯍꯪ
ꯍꯪꯂꯗꯤ ꯅꯪ ꯈꯪꯂꯛꯀꯅꯤꯗꯅ ꯅꯪꯒꯤꯗꯗꯤ ꯀꯔꯤ ꯍꯪꯒꯦꯔꯥ ꯀꯔꯤ ꯍꯪꯒꯦꯔꯥ ꯍꯥꯏ ꯂꯩ
ꯍꯥꯏꯔꯣ ꯍꯥꯏꯔꯣ ꯍꯪꯉꯣ ꯍꯪꯉꯣ
ꯑꯁꯥ ꯅꯨꯄꯥ ꯀꯌꯥꯗꯤ ꯅꯪ ꯀꯣꯏꯔꯒꯦ ꯇꯣꯇꯦꯜꯗ ꯍꯥ ꯍꯥ ꯍꯥ
ꯑꯩꯅ ꯐꯖꯅ ꯀꯣꯏꯕꯗꯤ ꯑꯅꯤ ꯈꯠꯇꯅꯦ ꯑꯇꯣꯞꯄꯗꯤ ꯀꯣꯏꯗꯕꯒ ꯆꯞ ꯃꯥꯟꯅꯩ ꯐꯣꯟꯗꯉꯥꯛꯇ ꯋꯥꯔꯤ ꯁꯥꯟꯅꯔꯕ ꯃꯁꯛꯁꯨ ꯎꯅꯒ꯭ꯔꯤꯗꯤ ꯑꯗꯨꯝ ꯐꯖꯅ ꯀꯣꯏꯕꯗꯤ ꯀꯣ
ꯎꯝ
ꯑꯅꯤ ꯈꯇꯅꯦ
ꯑꯗꯣ ꯐꯖꯅ ꯀꯣꯏꯗꯕꯁꯨ ꯄꯥꯎꯑꯣꯗꯅ ꯌꯥꯏ
ꯐꯖꯅ ꯀꯣꯏꯗꯕꯗꯨꯗꯤ ꯑꯩꯗꯤ ꯐꯣꯟꯗ ꯉꯥꯛꯇ ꯋꯥꯔꯤ ꯁꯥꯔꯒ ꯁꯛ ꯎꯗꯕꯤꯗ ꯀꯥꯏꯅꯕ
ꯑꯁ ꯂꯣꯏꯔꯦ
ꯐꯣꯟꯗ ꯋꯥꯔꯤ ꯁꯥꯕ ꯍꯥꯏꯁꯦ ꯍꯞꯇꯥ ꯑꯃ ꯍꯞꯇꯥ ꯑꯃꯒꯨꯝꯕ ꯁꯥꯟꯅꯕ ꯋꯥꯟ ꯃꯟꯒꯨꯝꯕ ꯉꯥꯛꯇ ꯁꯥꯟꯅꯕ ꯔꯤꯂꯦꯁꯟꯁꯤꯞ ꯂꯩꯕ ꯅꯠꯇꯦꯗ ꯑꯗꯨꯅꯦ ꯀꯣꯏꯅꯕ ꯅꯠꯇꯦꯕ ꯑꯗꯨꯗꯤ
ꯈꯥꯏꯕꯅꯦ
ꯑꯗꯨꯒꯨꯝꯕꯗꯣ ꯈꯥꯏꯕꯒꯗꯤ ꯆꯞ ꯃꯥꯟꯅꯩ ꯃꯣꯏꯅꯁꯨ ꯈꯥꯏꯔꯗꯤ ꯈꯥꯏꯕ ꯇꯥꯕꯅꯤ ꯃꯣꯏꯅ ꯉꯥꯛꯇ ꯈꯥꯏꯕ ꯉꯝꯕ꯭ꯔꯥ
ꯇꯧꯗꯤ ꯇꯧꯕꯖꯥꯠꯅꯤ ꯅꯪꯁꯨ ꯌꯥꯏ ꯑꯗꯨ ꯇꯣꯇꯣꯜꯗꯤ ꯀꯌꯥ ꯑꯃ ꯁꯨꯔꯦ
ꯀꯅꯥ ꯈꯪꯕ꯭ꯔꯥ ꯑꯩꯕꯨ ꯁꯛ ꯌꯥꯝ ꯐꯖꯕ꯭ꯔꯣ ꯅꯨꯄꯥ ꯌꯥꯝ ꯀꯣꯏꯅꯤ
ꯐꯥꯖꯗ꯭ꯔꯗꯤꯅ ꯅꯪꯁꯦ ꯊꯤꯌꯦꯅ ꯈꯟꯕ꯭ꯔꯣ ꯅꯁꯥꯅ
ꯊꯤꯌꯦꯗ
ꯏꯁ ꯑꯗꯨꯝꯨꯛ ꯐꯖꯔꯒ ꯅꯪꯅ ꯊꯤ ꯊꯤ ꯍꯥꯏꯕꯗꯤ
ꯀꯥꯏꯅꯤ ꯀꯗꯥꯏꯅꯤ ꯐꯖ ꯊꯃꯤꯅꯤꯀꯣ
ꯑꯆꯥ ꯅꯪꯁꯦ ꯅꯁꯥꯅ ꯌꯥꯝ ꯅꯦꯝꯊꯥꯅ ꯅꯁꯥꯅ ꯈꯜꯂ ꯂꯩꯔꯤꯅꯦ ꯑꯗꯨ ꯌꯥꯗꯦꯅꯦ
ꯑꯩ ꯑꯩ ꯌꯥꯝ ꯐꯖꯔꯦ ꯀꯅꯥꯅꯣ ꯅꯨꯄꯥ ꯗꯥꯛꯇꯔ ꯅꯨꯄꯥ ꯅꯨꯄꯥꯁꯨ ꯅꯨꯄꯤ ꯌꯥꯝ ꯈꯟꯕꯅꯦꯍꯦ
ꯈꯟꯗ꯭ꯔꯗꯤ ꯅꯨꯄꯥ ꯅꯨꯄꯤ ꯈꯟꯗ꯭ꯔꯗꯤ ꯀꯅꯥꯅꯣ ꯈꯟꯒꯦꯔꯣ ꯅꯨꯄꯥ ꯈꯟꯒꯦꯔꯣ
ꯃꯔꯥꯛ ꯑꯃ ꯑꯩꯈꯣꯏ ꯈꯨꯟꯗꯀꯣ ꯐꯥꯒꯤꯗꯤ ꯇꯧꯕꯅꯦꯕ ꯃꯣꯏꯗꯣ ꯑꯩꯈꯣꯏ ꯌꯨꯠ ꯀꯦꯝ ꯑꯃ ꯂꯩꯔꯝꯃꯦꯕꯀꯣ
ꯎꯝ
ꯇꯨ ꯊꯥꯎꯖꯟ ꯂꯥꯁ ꯏꯌꯥꯔ ꯑꯣꯏꯕ ꯃꯥꯜꯂꯦꯗ ꯂꯥꯁ ꯇꯨ ꯊꯥꯎꯖꯟ ꯇ꯭ꯋꯦꯟꯇꯤ ꯐꯣꯔ ꯑꯣꯏꯒꯅꯤ ꯇ꯭ꯋꯦꯟꯇꯤ ꯐꯣꯔꯗ ꯑꯗꯨꯗ ꯌꯨꯠ ꯀꯦꯝ ꯂꯩꯕꯅꯦꯕꯀꯣ ꯑꯗꯨꯗ ꯑꯩꯁꯨ ꯂꯩꯕ ꯆꯠꯄꯅꯦꯕ ꯑꯩꯈꯣꯏ ꯈꯨꯟꯗ ꯑꯣꯏꯕꯒꯤ ꯑꯇꯣꯞꯄ ꯈꯨꯟ ꯈꯨꯟꯒꯤ ꯃꯤꯁꯤꯡꯁꯨ ꯌꯨꯠ ꯃꯌꯥꯝꯗꯣ ꯂꯥꯛꯑꯒ ꯈꯨꯟꯗ ꯂꯩꯕ ꯑꯗ ꯑꯩꯈꯣꯏ ꯈꯨꯟꯒꯤ ꯂꯩꯁꯥꯕꯤ ꯑꯇꯣꯞꯄ ꯎꯗꯕꯒꯤꯅꯦꯀꯣ ꯑꯗꯨꯕꯨ ꯁꯨꯃꯥꯏꯅ ꯍꯥꯏꯌꯦꯌꯦ ꯑꯩꯗꯤ ꯈꯪꯗꯦꯕꯀꯣ ꯑꯩꯅ ꯑꯃꯨꯛꯀ ꯑꯁꯤꯗ ꯏꯝꯐꯥꯜꯗ ꯂꯥꯛꯄ ꯀꯥꯟꯗ ꯈꯪꯕꯅꯦꯕ ꯑꯩꯁꯦ ꯚꯥꯏꯔꯦꯜ ꯆꯠꯂꯦ ꯍꯥꯏꯌꯦ
ꯀꯔꯤꯒꯤ
ꯑꯗꯨ ꯍꯩꯔꯛꯀꯦꯕ ꯑꯁ ꯅꯪꯒꯤ ꯈꯨꯟꯅ ꯚꯥꯏꯔꯦꯜ ꯆꯠꯍꯧꯔꯦ ꯍꯥꯏꯔꯦ ꯀꯔꯤ ꯚꯥꯏꯔꯦꯜ ꯆꯠꯄ꯭ꯔꯥ ꯑꯩꯅ ꯍꯥꯏꯌꯦꯕꯀꯣ
ꯎꯝ
ꯑꯇꯣꯞꯄ ꯈꯨꯟꯗꯒꯤ ꯂꯥꯛꯄ ꯄꯥꯈꯪꯁꯤꯡꯅꯀꯣ ꯅꯈꯣꯏ ꯈꯨꯟꯗꯗꯤ ꯑꯩ ꯁꯛ ꯐꯖꯔꯦꯅ ꯍꯥꯏꯌꯦꯌꯦ
ꯑꯆꯥ
ꯑꯗꯨꯒꯤ ꯑꯩꯁꯦ ꯚꯥꯏꯔꯣꯜ ꯆꯠꯄꯅꯦ ꯍꯥꯏꯌꯦ ꯑꯗꯣ ꯑꯩꯒꯤꯗꯃꯛꯇꯤ ꯑꯩ ꯊꯤꯌꯦ
ꯚꯥꯏꯔꯦꯜ ꯑꯃꯗ ꯆꯠꯂꯒ ꯂꯩꯔꯝꯃꯅꯤꯀꯣ
ꯅꯪ ꯁꯨꯃꯥꯏ ꯌꯥꯝ ꯍꯥꯏꯒꯜꯂꯤ ꯑꯈꯣꯏ ꯈꯨꯟꯒꯤ ꯀꯨꯆꯨꯗꯤꯀꯣ ꯍꯥꯍꯥ ꯃꯤ ꯌꯥꯝ ꯉꯧꯕ ꯂꯩꯇꯕꯅꯦꯕ ꯉꯧꯕꯗꯤ ꯂꯩꯔꯒꯀꯣ ꯀꯨꯆꯨꯗꯣ ꯑꯗꯨꯝ ꯀꯩꯅꯣ ꯇꯧꯕ ꯃꯝꯕ ꯑꯗꯨꯝ ꯌꯥꯝꯕ ꯑꯗꯨꯕꯨꯗꯤ ꯇꯥꯗꯦꯗ ꯌꯥꯝ ꯂꯩꯌꯦꯗ ꯑꯈꯣꯏꯒꯤ ꯑꯈꯣꯏꯒꯤ ꯕꯦꯁꯇꯗꯤ ꯁꯛ ꯐꯖꯕ ꯌꯥꯝꯗ꯭ꯔꯦꯕꯀꯣ ꯌꯨꯝ ꯂꯣꯏꯅ ꯄꯥꯟꯈ꯭ꯔꯦꯕꯀꯣ ꯑꯗꯨꯒ ꯑꯈꯣꯏꯒꯤ ꯖꯨꯅꯤꯌꯔ ꯂꯩꯁꯥꯕꯤꯁꯤꯡꯗꯣ ꯑꯥ ꯖꯨꯅꯤꯌꯔ ꯑꯍꯟ ꯑꯣ ꯖꯨꯅꯤꯌꯔ ꯑꯍꯟꯅꯤ ꯖꯨꯅꯤꯌꯥꯔ ꯄꯥꯈꯪꯁꯤꯡꯁꯨ ꯃꯁꯛ ꯂꯣꯏꯅ ꯐꯖꯩꯑꯕꯀꯣ ꯑꯈꯣꯏ ꯏꯅꯥꯎꯅꯨꯄꯥꯒꯤ ꯕꯦꯁꯀꯨꯝꯕ ꯏꯅꯥꯎ ꯅꯨꯄꯥꯗꯤ ꯈꯔ ꯍꯟꯕ ꯕꯦꯁꯀꯨꯝꯕ ꯃꯣꯏꯅ ꯃꯁꯛ ꯂꯣꯏꯅ ꯐꯖꯔꯦ ꯑꯈꯣꯏꯒ ꯂꯦꯡꯒ
ꯑꯠꯁꯥ ꯅꯣꯏ ꯂꯦꯡꯒꯥꯗꯤ ꯅꯪꯅ ꯈ꯭ꯋꯥꯏꯗꯒꯤ ꯐꯖꯕ ꯇꯥꯔꯦ
ꯐꯖꯗꯦꯗ ꯏꯃꯥꯟꯅꯕꯤꯁꯨ ꯂꯩꯗ ꯌꯥꯝ ꯐꯖꯕ
ꯑꯁ ꯑꯁ ꯈꯪꯗ꯭ꯔꯦꯗ ꯅꯪꯒꯤ ꯋꯥꯔꯤꯁꯦ ꯑꯩ ꯋꯥꯔꯦꯗ
ꯑꯗꯨꯅꯤ ꯋꯥꯗ꯭ꯔꯥ
ꯐꯖꯩ ꯍꯥꯏꯕ꯭ꯔꯥ ꯐꯖꯗꯦ ꯍꯥꯏꯕ꯭ꯔꯥ ꯅꯪꯒꯤ ꯋꯥꯔꯤꯗꯣ ꯅꯪ ꯀꯗꯥꯥꯏꯗ ꯇꯥꯕ꯭ꯔꯥ ꯈꯪꯗꯦ
ꯑꯩ ꯐꯖꯗꯦ ꯍꯥꯏꯕ ꯑꯩ ꯐꯖꯗꯦ ꯍꯥꯏꯕ
ꯏꯁ
ꯅꯪ ꯃꯃꯤꯗꯨꯃꯤꯅ ꯄꯥꯝꯃ ꯂꯩꯕꯗꯣ ꯆꯥꯟꯁ ꯐꯪꯕ ꯀꯥꯟꯗ ꯂꯨꯍꯣꯡꯒꯦ ꯀꯥꯏꯅ ꯂꯩꯕꯗꯣ
ꯑꯜꯂꯣꯠ ꯖꯥꯠ ꯖꯥꯠ ꯍꯥꯏꯌꯦꯅꯦꯍꯦ ꯀꯔꯤꯁꯨ ꯐꯖꯗꯗ ꯅꯦ ꯐꯖꯗꯦ ꯈꯣꯏ ꯐꯖꯗꯦ ꯑꯁꯍꯌꯦꯟ ꯆꯦꯟꯒꯗ꯭ꯔ ꯉꯁꯤ ꯆꯦꯜꯂꯁꯦ
ꯉꯁꯤꯗꯤ ꯌꯥꯔꯣꯏꯌꯦ ꯉꯁꯤꯗꯤ ꯈꯔ ꯊꯦꯡꯈ꯭ꯔꯦ
ꯏꯁ ꯍꯥꯍꯥ ꯉꯁꯤꯗꯤ ꯊꯦꯡꯈꯔꯦꯌꯦ ꯌꯦꯡ ꯉꯁꯤ ꯆꯠꯀꯗꯕꯅꯦ ꯉꯁꯤ ꯆꯠꯒꯗꯕꯅꯦ
ꯑꯣꯀꯦ ꯌꯥꯏ ꯅꯪꯒꯤ ꯄꯣꯠꯆꯩꯁꯤꯡꯗꯣ ꯄꯦꯛ ꯇꯧꯔ ꯉꯥꯏꯔꯝꯃꯣ ꯑꯗꯨꯗꯤ ꯑꯩ ꯂꯥꯛꯑꯒꯦ
ꯑꯦ ꯍꯦꯍꯦ ꯌꯥꯔꯦ ꯌꯥꯔꯦ ꯀꯥꯗ꯭ꯔ ꯉꯥꯛꯇ
ꯅꯨꯃꯤꯠ ꯑꯅꯤꯒꯨꯝꯕꯗꯤ ꯍꯣꯇꯦꯜꯗ ꯂꯩꯔꯁꯦ ꯃꯗꯨꯝ ꯇꯨꯡꯗ ꯕꯔꯥ ꯊꯤꯔꯒ ꯑꯗꯨꯝ ꯂꯩꯔꯁꯦ
ꯑꯁ ꯑꯁ ꯑꯁ ꯑꯁ ꯑꯁ ꯃꯇꯝ ꯈꯔ ꯎ ꯃꯇꯝ ꯈꯔꯀꯤ
ꯃꯇꯝ ꯈꯔꯒꯤ ꯑꯣꯏ ꯑꯗꯨꯒ ꯊꯕꯛ ꯈꯔ ꯊꯤꯔꯒ ꯊꯕꯛ ꯇꯧꯍꯔꯒ ꯌꯨꯝ ꯅꯦꯛꯁ ꯇꯥꯏꯝ ꯍꯥꯏꯟꯕ
ꯁꯦꯁ
ꯁꯦꯁ ꯇꯧꯔꯦꯍꯦ
ꯋꯥꯔꯤꯗꯤ ꯐꯖꯔꯦ
ꯑꯣ ꯋꯥꯔꯤ ꯃꯌꯥꯝ ꯅꯨꯡꯉꯥꯏꯇ꯭ꯔꯣ ꯉꯁꯤ ꯅꯨꯡꯗꯥꯡꯗꯒꯤ ꯏꯕꯥꯅꯤ ꯂꯩꯃꯤꯟꯅꯔꯅꯤ ꯀꯩꯅꯣ
ꯑꯣ
ꯑꯩ ꯍꯥ
ꯅꯪꯁꯦ ꯁꯥꯎꯒꯦꯔ ꯅꯨꯡꯉꯥꯏꯔꯤ ꯃꯥꯜꯂꯦꯕꯣ
ꯍꯥ ꯀꯔꯤ ꯍꯥꯏꯔꯨꯅꯤ ꯀꯔꯤꯗ ꯁꯤꯗꯕꯨ ꯄꯪꯁꯥꯎ ꯁꯥꯎꯕ ꯌꯥꯕ꯭ꯔꯣ
ꯑꯗꯨꯅꯤꯅꯦ ꯉꯁꯤ ꯂꯩꯃꯤꯟꯅꯔꯅꯤ ꯑꯩꯗꯤ ꯀꯤꯛ ꯀꯤ ꯀꯤ ꯅꯣꯔꯛꯑꯦꯅꯦ
ꯑꯗꯨ ꯑꯣꯏꯔꯣꯏꯗꯕ ꯋꯥꯗꯨꯕꯨ ꯍꯥꯏꯔ ꯀꯩꯗꯧꯗꯣꯢꯅꯣ
ꯑꯣꯏꯔꯣꯏꯗꯕ ꯋꯥꯗꯣ ꯅꯨꯡꯉꯥꯏꯇ꯭ꯔꯣ
ꯑꯣꯏꯔꯣꯢꯗꯕ ꯋꯥꯗ ꯉꯥꯡꯕꯗ ꯁꯥꯎꯕ ꯃꯤꯗꯨꯗꯤ ꯑꯄꯪꯕ ꯃꯤꯅꯤ
ꯃꯥꯅꯦ ꯑꯩꯅꯦ ꯑꯄꯪꯕꯁꯦ